ꯇꯥꯕꯔꯣ
ꯇꯥꯏꯌꯦ ꯅꯪꯗꯤ
ꯇꯔꯦ
ꯀꯔꯤ ꯇꯣꯕ꯭ꯔꯣ
ꯑꯩ ꯍꯧꯖꯤꯛ ꯕꯖꯔ ꯆꯠꯀꯅꯤ ꯑꯥꯏꯗ꯭ꯔꯦꯁ ꯆꯦꯟꯖ ꯇꯧꯋꯦ
ꯎꯝ ꯎꯝ
ꯅꯪꯗꯤ ꯑꯥ
ꯑꯩꯗꯤ ꯑꯩ
ꯀꯔꯤ
ꯍꯧꯖꯤꯛꯗꯤ ꯌꯥꯝ ꯁꯥꯏ ꯑꯗꯨꯒꯤꯀꯣ
ꯍꯣꯏ ꯅꯪ ꯒꯥꯔꯗꯦꯟ ꯒꯥꯔꯗꯦꯟ ꯀ꯭ꯂꯤꯡ ꯇꯧꯑꯦꯀꯣ
ꯇꯧꯋꯦ ꯅꯪꯗꯤ ꯅꯪ ꯒꯔ ꯒꯥꯔꯗꯦꯟ ꯇꯧꯔꯥ
ꯑꯩ ꯒꯥ ꯑꯥ ꯒꯥꯔꯗꯦꯟ ꯂꯥꯛꯑꯦ ꯑꯗꯨꯗꯤ ꯇꯧꯗꯦ
ꯌꯥꯝ ꯅꯨꯡꯉꯥꯏꯔꯦꯀꯣ
ꯍꯣꯏ
ꯑꯗ‌ꯣ ꯑꯥ ꯗꯥꯟꯁ ꯆꯠꯂꯕ꯭ꯔꯣ
ꯍꯣꯏ ꯆꯥꯛ ꯆꯥꯔꯦ ꯍꯣꯏ ꯂꯟꯁ ꯆꯥꯔꯦ
ꯀꯔꯤꯅꯥ ꯆꯥꯕ꯭ꯔꯣ
ꯑꯩ ꯃꯣꯔꯅꯤꯡꯗ ꯆꯥꯛꯆꯥꯗꯦꯒꯣ ꯇꯤ ꯈꯇꯥ ꯇꯤ ꯈꯇꯥ ꯄꯤꯈ꯭ꯔꯦ ꯑꯗꯨ ꯑꯥ ꯍꯨꯖꯤꯛꯅ ꯍꯣꯏ ꯆꯥꯛ ꯆꯥꯛ ꯆꯔꯦ
ꯎꯝ
ꯃꯣꯔꯅꯤꯡꯒꯤ
ꯑꯣ ꯃ‌ꯣꯔꯅꯤꯡꯒꯤ ꯆꯥꯔꯦ
ꯑꯥ ꯍꯣꯏ
ꯎꯝ ꯀꯔꯤ ꯏꯟꯁꯥꯡ ꯆꯥꯕ꯭ꯔ
ꯀꯔꯤ
ꯃꯔꯤꯟ ꯁꯟ ꯆꯥꯕ꯭ꯔꯥ
ꯑꯣ ꯑꯣ ꯍꯋꯥꯏ ꯆꯥꯔꯦ
ꯎꯝ ꯍꯥꯎꯒꯅꯤꯍꯦ
ꯑ ꯍꯥꯎ ꯍꯥꯎꯇꯦ ꯍꯥꯏꯗꯤ ꯍꯋꯥꯏꯗꯤ ꯄꯥꯝꯗꯦ
ꯊꯥꯎ ꯄꯥꯝꯗꯦ
ꯎꯝ ꯍꯋꯥꯏ
ꯍꯥꯏꯗꯤ ꯍꯋꯦ ꯈ‌ꯣꯏꯗꯤ ꯅꯠꯇꯦ ꯑꯗꯨꯕꯨꯀꯣ ꯇꯥꯏꯝ ꯇꯥꯏꯝꯗ ꯍꯋꯥꯏ ꯊꯣꯡꯔ ꯆꯥꯕꯗꯤ ꯎꯝ ꯎꯝ ꯇꯦꯁꯇꯤ ꯑꯣꯑꯦ
ꯑꯣ
ꯎꯝ ꯑꯗꯨ ꯅꯪꯗꯤ ꯕꯖꯔ ꯀ ꯀꯔꯤ ꯇꯧꯒꯦ ꯍꯥꯏꯕ꯭ꯔꯥ
ꯍꯥꯏ ꯑ ꯚꯦꯖꯤꯇꯦꯕꯜꯁꯒꯨꯝꯕ ꯂꯧ ꯂꯧꯒꯅꯤ ꯂꯧꯒꯅꯤ
ꯑꯣ ꯅꯪꯗꯤ ꯑꯥꯟ ꯑꯣ ꯅꯪꯒꯤ ꯏꯃꯨꯡ ꯀꯌꯥ ꯂꯩꯌꯦ
ꯀꯔꯤ
ꯅꯪꯒꯤ ꯏꯃꯨꯡ ꯐꯦꯃꯤꯂꯤ ꯃꯦꯝꯕꯔꯁ ꯀꯌꯥ ꯂꯩꯌꯦ
ꯑꯣ ꯃꯤ ꯇꯔꯨꯛ ꯂꯩꯌꯦ
ꯑꯣ ꯅꯨꯄꯤ ꯀ꯭ꯌꯥ ꯅꯨꯄꯥ ꯀ꯭ꯌꯥ
ꯑꯩꯒꯤ ꯃꯃꯥ ꯕꯕꯥ ꯑꯗꯨ ꯑꯥ ꯅꯨꯄꯤ ꯑꯅꯤ ꯅꯨꯄꯥ ꯑꯅꯤ ꯂꯩꯌꯦ ꯑꯩꯒꯤ ꯑꯩꯠ ꯁꯤꯒꯦꯟꯅꯦ ꯁꯤꯀꯤꯝ ꯄꯣꯁꯤꯁꯟꯗ ꯂꯩꯥ ꯑꯩ ꯍꯣꯏ ꯑꯗꯨ ꯑꯩꯒꯤ ꯆꯦꯆꯦ ꯑꯥ ꯑꯃꯥ ꯑꯠ
ꯑꯥ ꯑꯣ
ꯍꯣꯏ
ꯅꯪ ꯅꯪꯒꯤ ꯆꯤꯆꯦ ꯈ‌ꯣꯏꯗꯤ ꯂꯩꯔꯤꯛ ꯐꯝꯕ꯭ꯔꯥ ꯅꯪꯅ ꯊꯕꯛ ꯇ‌ꯣꯕ꯭ꯔꯥ
ꯍꯣꯏ ꯊꯕꯛ ꯊꯕꯛ ꯇ‌ꯣꯋꯦ
ꯊꯕꯛ ꯇꯧꯕ꯭ꯔꯥ ꯑꯦ ꯐꯩꯔ‌ꯦꯅꯥ ꯑꯗꯨꯗꯤ
ꯑꯥ ꯅꯪꯒꯤꯗꯤ
ꯑꯩꯗꯤꯀꯣ ꯑꯩꯒꯤ ꯁꯨ ꯂꯣꯏꯅ ꯊꯕꯛ ꯇꯧꯋꯦ
ꯑꯣ ꯁꯤꯗꯤ ꯀꯩꯅꯣ
ꯕ꯭ꯂꯨꯕꯦꯔꯤ ꯆꯥꯒꯦ ꯍꯥꯏꯕ ꯌꯥꯝ ꯍꯥꯎꯋꯦ ꯕ꯭ꯂꯨꯕꯦꯔꯤꯗꯣ ꯂꯧꯔꯣ ꯂꯧꯄꯤꯒꯦꯀꯣ ꯂꯧꯔ‌ꯣ ꯍꯣꯏ ꯁꯤ ꯕ꯭ꯂꯨꯕ‌ꯦꯔꯤ ꯅꯇꯔ‌ꯣ ꯍ‌ꯣꯏ ꯕ꯭ꯂꯨꯕꯦꯔꯤꯅꯤ ꯎꯝ ꯀꯩꯅꯣ ꯅꯪꯈꯣꯏꯗꯤ ꯅꯪꯒꯤ ꯏꯝꯄꯥ ꯄꯥꯕꯨꯡꯗꯤ ꯀꯩꯁꯨ ꯇꯧꯗꯔꯕ꯭ꯔ ꯅ ꯗ‌ꯦꯀꯣ ꯀꯩꯁꯨ ꯇꯧꯗ‌ꯦ ꯅꯕꯥ ꯌꯗ‌ꯦꯀꯣ
ꯍꯣꯏ
ꯑꯣ ꯐꯔꯦ ꯑꯗꯨꯗꯤ
ꯅꯪꯒꯤ ꯌꯨꯝꯗꯗꯤ
ꯑꯩꯒꯤ ꯌꯨꯝꯗꯁꯨ ꯀꯔꯤꯁꯨ ꯇꯧꯗꯦ ꯍꯣꯏ ꯅꯨꯉꯥꯏꯗ‌ꯦ
ꯑꯣ ꯐꯔꯦ ꯐꯔꯦ
ꯅꯪ ꯋꯥꯔꯕ꯭ꯔꯣ
ꯋꯗ‌ꯦꯗꯥ
ꯅꯨꯉꯥꯏꯕꯗꯤꯗ
ꯉꯥꯏꯈ‌ꯣ ꯅꯥꯏꯈꯣꯀ‌ꯣ ꯑꯝꯇꯥ
ꯍꯣꯏ
ꯄꯦꯄꯔ ꯑꯃꯥ ꯄꯥꯝꯃꯦ ꯑꯥꯏ
ꯍꯥꯏꯔ‌ꯣ
ꯅꯪꯒꯤ ꯕꯦꯒꯗ ꯂꯥꯏꯔꯗꯤ ꯑꯩꯒꯤ ꯄꯤꯌꯣ ꯑꯃꯨꯛ ꯁꯨ ꯍꯨꯏꯌꯥ ꯍꯣꯏ ꯍꯣꯏ ꯌꯥꯔꯦ
ꯅꯪ ꯀꯔꯤ ꯇꯧꯏꯔ ꯍꯖꯤꯛ
ꯑꯥ ꯍꯨꯖꯤꯛ ꯕ꯭ꯂꯨꯕꯦꯔꯤ ꯄ꯭ꯂꯛ ꯇꯧꯋꯦ
ꯑꯣ ꯅꯪꯒꯔ ꯑꯩꯕꯨꯁꯨ ꯄ꯭ꯂꯛ ꯇꯧꯔ ꯄꯤꯔꯣꯀꯣ ꯑꯩꯁꯨ ꯑꯍꯤ ꯌꯥꯝ ꯆꯥꯅꯤꯡꯉꯦ ꯑꯗꯨꯗꯤ ꯅꯪ ꯌꯨꯝ ꯂꯥꯛꯀꯅꯤꯉ‌ꯣ ꯉꯁꯤ
ꯍꯣꯏ ꯂꯥ ꯑꯣ
ꯅꯇ‌ꯦ ꯅꯪ ꯂꯥꯛꯀꯤꯅꯦ ꯍꯥꯏꯕ ꯂꯀꯤꯅꯤꯀ‌ꯣ ꯅꯪ
ꯎꯝ ꯎꯝ
ꯎꯝ ꯍꯣꯏ ꯄꯨꯕꯤꯔꯛꯦ
ꯌꯥꯝ ꯐꯥꯎꯕꯅꯦ ꯕ꯭ꯂꯨꯕꯦꯔꯤꯗꯣ ꯑꯩ ꯗꯤꯀꯣ
ꯎꯝ
ꯆꯅꯤꯡ ꯕꯅ ꯂ‌ꯣꯏꯔ‌ꯦ ꯕ꯭ꯂꯨꯕ‌ꯦꯔꯤꯙ‌ꯣ ꯅꯈꯣꯏꯒꯤ ꯈꯨꯟꯗ ꯂꯩꯕ꯭ꯔꯣ
ꯕ꯭ꯂꯨꯕꯦꯔꯤꯔ
ꯎꯝ ꯌꯥꯝ ꯍꯥꯎꯃꯅꯤ ꯀꯣ ꯑꯁ‌ꯦꯡꯕ
ꯎꯝ ꯅꯨꯄꯤ ꯑꯝꯇ ꯅꯥꯏꯈꯣ
ꯀꯩꯇꯧꯔꯦ ꯑꯩꯈꯣꯏꯗꯤ ꯅꯨꯡꯉꯥꯏꯔꯤꯑꯦ ꯀꯣ ꯅꯈꯣꯏꯗꯤ
ꯍꯣꯏ ꯅꯨꯡꯉꯥꯏꯔꯤꯑꯦ
ꯅꯪꯒꯤ ꯃꯔꯨꯞꯁꯤꯡꯗꯤ ꯀꯌꯥ ꯂꯩꯌꯦ
ꯃꯔꯨꯞꯁꯤꯡ
ꯍꯣꯏ
ꯑꯥ ꯃꯤ ꯃꯌꯥꯝ ꯂꯩꯌꯦ
ꯃꯤꯌꯥꯝꯅ ꯂꯩꯕ꯭ꯔꯣ ꯃꯌꯥꯝ ꯂꯩꯕ꯭ꯔꯣ ꯑꯣ ꯅꯪꯗꯤ ꯃꯧꯅꯤꯀꯣ
ꯎꯝ ꯅꯪꯗꯤ
ꯑꯩꯗꯤ ꯄꯧꯃꯩꯅꯤ ꯑꯣ ꯅꯪꯗꯤ ꯄꯣꯃꯥꯏꯔ ꯑꯩꯁꯨ ꯄꯣꯃꯩꯅꯦ
ꯑꯣ
ꯎꯝ ꯍꯧꯖꯤꯛ ꯃꯇꯝꯁꯤ ꯀꯣ ꯁꯥꯕꯅ ꯁꯥꯕꯅ ꯁꯥꯕꯅ ꯂꯣꯏꯔꯦ
ꯎꯝ ꯑꯗꯨꯅꯦ ꯑꯣꯌꯦ ꯕꯨꯜꯕꯦꯔꯤ
ꯍꯣꯋꯦ
ꯍꯧꯖꯤꯛ ꯕꯨꯜꯕꯦꯔꯤ ꯄ꯭ꯂꯛ ꯇꯣꯋꯦ ꯑꯩ ꯍꯣꯏ ꯑꯩꯒꯤ ꯌꯨꯝꯗ ꯕꯨꯜꯕꯦꯔꯤ ꯇ꯭ꯔꯤ ꯑꯃ ꯂꯩꯑꯦ ꯍꯣꯏ ꯁꯦꯜꯁꯨ
ꯀꯌꯥ ꯀꯌꯥꯝꯅ ꯁꯦꯜ ꯇꯧꯕ꯭ꯔꯥ ꯑꯗꯨꯒꯨꯝꯕꯗꯤ ꯑꯩꯈꯣꯏꯒꯤ ꯈꯨꯟꯗꯗꯤ
ꯑꯗꯨꯗꯤ ꯑꯥ ꯒ꯭ꯔꯥꯝ ꯃꯔꯤ ꯄꯤꯒꯦ ꯒ꯭ꯔꯝ ꯀꯨꯝꯄꯤꯒꯦ
ꯒ꯭ꯔꯥꯝ ꯑꯩꯈꯣꯏ ꯑꯩꯈꯣꯏꯗꯗꯤ ꯀꯦꯖꯤ ꯀꯦꯖꯤꯅ ꯄꯤꯌꯦ
ꯑꯣ ꯑꯈꯣꯏꯗꯤ ꯁꯨꯃꯥꯏꯅ ꯇꯣꯗꯦ ꯀꯣ ꯑꯝ
ꯑꯩꯒꯤ ꯌꯨꯝꯗꯗꯤ ꯌꯥꯝꯅ ꯄꯤꯛꯑꯦ
ꯌꯥꯝ ꯄꯤꯛꯄ꯭ꯔꯥ ꯅꯨꯡꯉꯥꯏꯇꯦ ꯑꯗꯨꯗꯤ
ꯌꯥꯔꯦ ꯋꯥꯔꯦ ꯆꯠꯂꯁꯦ
ꯆꯠꯂꯁꯦ ꯅꯪꯁꯨ ꯕꯖꯥꯔꯗ ꯆꯠꯂꯁꯦ
ꯑꯩꯗꯤ ꯆꯠꯂꯣꯏꯗ ꯉꯁꯤꯗꯤ ꯑꯩꯗꯤ ꯆꯠꯅꯤꯡꯗꯦ ꯕꯥꯖꯔꯗ
ꯆꯠꯅꯤꯡꯗꯦ ꯅꯪ ꯀꯔꯤꯒꯅꯨ
ꯈꯪꯗꯦ ꯀꯔꯤꯒꯤꯅꯣ
ꯑꯗꯨꯒꯨꯝꯕ ꯂꯧꯔꯣ ꯂꯥꯛꯑꯣ
ꯑꯩꯒꯤꯗꯤ ꯏꯟꯁꯥ ꯅꯄꯤꯗꯩ ꯒꯥꯔꯗꯦꯟꯗ ꯌꯥꯝ ꯂꯩꯌꯦ ꯇꯧꯔ ꯒꯅꯦꯕ ꯅꯪꯗꯤ ꯏꯁꯤꯡ ꯅꯥꯄꯤ ꯊꯤꯕ꯭ꯔꯥ ꯍꯥꯥ ꯑꯔꯦꯕ ꯇꯥꯕ꯭ꯔꯣ
ꯅꯪ ꯂꯥꯏꯕꯔꯣ ꯍꯜꯂꯣ ꯇꯥꯕ꯭ꯔꯣ ꯑꯣ ꯑꯩ ꯀꯥꯎꯈ꯭ꯔꯦ
ꯅꯪꯁꯨ ꯀꯥꯎꯒꯅꯦ ꯑꯗꯨ ꯃꯥꯏ ꯐꯠꯇꯦ
ꯍꯣꯏ ꯍꯣꯏ
ꯑꯥꯁꯤꯁꯨꯨ ꯆꯥꯎꯋꯦ
ꯎꯝ
ꯗꯤꯁꯨ ꯆꯧꯎꯑꯦ
ꯑꯥꯏꯗꯤ
ꯑꯩꯗꯤ ꯍꯦꯟꯋꯥꯁꯇꯨꯅꯤꯌꯦ
ꯇꯣꯔꯣꯅ ꯑꯗꯨ
ꯑꯩꯒꯤ ꯀꯣꯛ ꯀꯣꯛ ꯅꯠꯇꯦ ꯀꯔꯤ ꯀꯔꯤ ꯀꯧꯋꯦ ꯑꯩꯒꯤ
ꯀꯔꯤ ꯇꯧꯔꯦ ꯅꯪꯒꯤ
ꯍꯦꯟꯋꯥꯁ ꯇꯧꯅꯤꯅꯤ ꯍꯩꯌꯥꯏꯅ
ꯎꯝ ꯇꯧꯔꯣꯅ ꯍꯧꯖꯤꯛꯀꯥꯟ ꯃꯇꯝꯁꯤꯀꯣ ꯌꯥꯝ ꯑꯩꯅ
ꯎꯝ
ꯊꯕꯛ ꯌꯥꯝ ꯂꯩꯔꯒꯀꯣ
ꯍꯣꯏ
ꯌꯥꯝ ꯇꯜꯂꯦ
ꯍꯣꯏ ꯍꯣꯏ ꯆꯨꯝꯃꯦ
ꯌꯥꯝ ꯃꯤꯗꯨ ꯁꯤꯠꯇꯕ ꯊꯣꯛꯑꯦꯀꯣ
ꯀꯔꯤ ꯀꯔꯤ ꯇꯥꯕ꯭ꯔꯣ ꯂꯩꯕ꯭ꯔꯣ
ꯅꯪꯗꯤ ꯀꯔꯤ ꯀꯤꯇꯣ ꯀꯔꯤ ꯇꯧꯔꯒ ꯂꯩꯕ꯭ꯔꯣ ꯎꯝ ꯀꯔꯤ ꯇꯧꯔꯒ ꯂꯩꯕ꯭ꯔꯣ
ꯀꯔꯤꯁꯨ ꯇꯧꯗꯦ
ꯑꯩꯗꯤ ꯀꯣ ꯌꯨꯝ ꯄꯥꯜꯂꯦ
ꯍꯣꯏ
ꯊꯕꯛ ꯁꯨꯕꯒꯤꯀꯣ ꯍꯣꯏ ꯑꯩꯗꯤ ꯑꯁ ꯑꯗꯨꯝ ꯇꯧꯒꯝꯅꯦ ꯅꯪꯁꯨ
ꯑꯗꯨ ꯌꯥꯝꯅ ꯁꯥꯏꯍꯦ ꯃꯄꯥꯥꯟꯗ
ꯑꯁ ꯌꯥꯝ ꯁꯥꯕ꯭ꯔꯣ
ꯍꯣꯏ ꯌꯥꯝꯅ ꯁꯥꯏꯌꯦ
ꯇꯜꯂꯦꯍꯦ ꯀꯣ
ꯍꯨꯝ
ꯇꯜꯂꯦꯀꯣ
ꯎꯝ ꯇꯜꯂꯦ
ꯁꯥꯕꯅ ꯁꯥꯕꯅ
ꯎ ꯃꯤꯒꯤ ꯚꯦꯖꯤꯇꯦꯕꯜꯁ ꯀꯨꯝꯕ ꯌꯥꯝꯅ ꯐꯔꯦ